ꯇꯥꯔꯕꯥ
ꯇꯥꯔꯦ
ꯀꯩꯅꯣ ꯅꯪꯅ ꯑꯩꯕꯨ ꯆꯠꯇꯦꯅ ꯍꯥꯏꯗꯨꯕꯣ
ꯅꯪꯒꯤ ꯅꯝꯕꯔꯗꯣ
ꯑꯣ
ꯍꯧꯖꯤꯛꯀꯤꯗꯣ ꯊꯣꯛꯂꯛꯇꯦꯕ
ꯑꯥ
ꯀꯃꯥꯏꯅ ꯇꯧꯔꯤꯅꯣ ꯑꯩꯉꯣꯟꯗ ꯑꯣꯟ ꯕꯣꯔꯗꯦꯠ ꯇ ꯇꯧ ꯂꯩꯌꯦ
ꯑꯩꯅ ꯇꯧꯔꯛꯄꯁꯤꯗꯤ ꯌꯥꯏꯁꯤꯗꯤ
ꯈꯪꯗꯦ ꯀꯃꯥꯏꯅ ꯇꯧꯔꯤꯅꯣ
ꯑꯩꯅ ꯑꯩꯅ ꯅꯪꯉꯣꯟꯗ ꯍꯧꯖꯤꯛ ꯑꯣꯏꯅ ꯀꯩꯅꯣꯗ ꯃꯦꯁꯦꯁꯇ ꯑꯣꯏꯅ ꯊꯥꯒꯤꯈꯤꯕꯅꯦꯕ
ꯎꯝ ꯎꯔꯦ ꯎꯔꯦ
ꯑꯗꯨꯗꯗꯤ ꯌꯥꯗꯤ ꯌꯥꯔꯅꯤ
ꯌꯦꯡꯉꯒꯦ ꯁꯤ ꯂꯣꯏꯔ
ꯑꯥ ꯂꯥꯡꯕ꯭ꯔꯥ ꯑꯩꯁꯦ
ꯂꯥꯡꯗꯦ ꯇꯨꯃꯤꯟ ꯂꯩ
ꯎꯝ ꯑꯩ ꯀꯤꯟꯅ ꯊꯥꯔꯤꯌꯦ ꯑꯗꯨꯅꯅꯦ
ꯎꯝ ꯗꯣꯡꯗꯣꯝ ꯐꯣꯟ ꯇꯧꯔꯛꯄ꯭ꯔꯣ ꯉꯁꯥꯏ
ꯑꯥ ꯇꯧꯔꯛꯑꯝꯃꯦ ꯉꯁꯥꯏ ꯋꯥꯔꯤ ꯁꯥꯟꯅꯩꯅꯦ
ꯃꯥꯗꯤ ꯊꯕꯛ ꯆꯠꯇꯖꯠꯂꯥ
ꯆꯠꯂꯦ ꯊꯕꯛꯇꯨꯁꯨ ꯇꯣꯛꯅꯤꯡꯉꯦ ꯀꯥꯏꯅ ꯌꯥꯝ ꯇꯧꯔꯛꯑꯝꯕꯅꯤ ꯌꯥꯝ ꯋꯥꯔꯦ ꯑꯣꯠꯂꯦ ꯀꯥꯏꯅ
ꯑꯣꯠꯀꯅꯤꯌꯦ ꯈꯔꯗꯤ
ꯄꯩꯁꯥꯗꯨ ꯁꯨꯝ ꯀ ꯀꯛꯑ ꯂꯩꯔ ꯃꯥꯜꯂꯦ
ꯎꯝ ꯃꯃꯥꯒꯤ ꯃꯔꯨꯞꯀ ꯍꯨꯜꯂꯝꯕꯁꯨ ꯍꯨꯟꯗ꯭ꯔ ꯃꯥꯜꯂꯦ ꯃꯥꯅ
ꯑ ꯅꯍꯥꯟ ꯃꯃꯥꯅꯁꯨ ꯍꯥꯏꯔꯛꯑꯦ ꯑꯝꯇ ꯍꯨꯟꯗ꯭ꯔꯦ ꯂꯣꯏ ꯀꯛꯈꯤꯕꯗ ꯄꯩꯁꯥꯁꯨ ꯐꯪꯗ꯭ꯔꯦ ꯑꯗꯩ ꯋꯥꯂꯤꯗꯨꯒ ꯁꯤꯖꯤꯟꯅꯩꯗꯨꯒ ꯃꯃꯟ ꯇꯣꯂꯣꯞꯇꯣ ꯈꯤꯇꯪ ꯍꯦꯟꯒꯠꯂꯣꯅ ꯉꯁꯥꯏ ꯃꯤ ꯑꯗꯨ ꯇꯧꯋꯦꯑꯦ
ꯎꯝ
ꯑꯗꯨꯒ ꯑꯥ ꯃꯣꯏꯁꯨ ꯌꯥꯎꯅ ꯋꯥꯔꯤꯅꯤ ꯇꯨ ꯊꯥꯎꯖꯟ ꯇ꯭ꯋꯦꯟꯇꯤ ꯊ꯭ꯔꯤꯗꯒꯤ ꯀꯩꯅꯣ ꯇꯧꯕꯒꯤ ꯌꯥꯝ ꯋꯥꯔꯤꯅꯤ ꯈꯣꯠꯂꯤꯅꯤꯅꯤꯅ ꯇꯧꯔꯛꯏꯑꯦ ꯑꯃꯨꯛ
ꯃꯣꯏꯅ ꯋꯥꯔꯗꯤ ꯄ꯭ꯔꯖꯥꯁꯤꯡꯁꯤꯗꯤ ꯋꯥꯔꯝꯃꯔꯣꯏꯅꯦ ꯃꯣꯏ ꯈꯜꯂꯤꯗꯣ
ꯎꯝ ꯈꯪꯗ ꯅꯣꯡ ꯆꯨ ꯃꯥꯂꯤꯅꯦ
ꯅꯣꯡ ꯆꯨꯔꯛꯑ ꯃꯥꯜꯂꯦ
ꯑꯁ ꯑꯩꯗꯤ ꯇꯤꯂꯥꯢꯒꯨꯝꯕꯤꯒꯤ ꯆꯨꯕ ꯍꯧꯔꯛꯑꯦ ꯁꯤꯗꯤ ꯁꯤꯗ ꯐꯥꯝꯃꯤꯅꯤꯅ ꯇꯧꯔꯤꯁꯦ
ꯅꯣꯡ ꯇꯥꯔꯦ ꯏꯆꯟ ꯒ ꯅꯪꯒ ꯆꯠꯄ ꯌꯥꯔꯔꯣꯏ
ꯌꯥꯅꯤꯗ ꯑꯗꯣꯢꯁꯨ ꯑꯥ ꯅꯣꯡ ꯅꯣꯡꯅꯒ ꯊꯤꯡꯕ ꯉꯝꯒꯗꯧꯕ ꯅꯠꯇꯦ ꯑꯩꯈꯣꯏꯗ
ꯉꯁꯥꯏ ꯀꯣꯂꯦꯖ ꯍꯜꯂꯛꯑꯝꯗꯥꯏꯗ ꯅꯣꯡ ꯀꯥꯟꯅ ꯇꯥꯁꯜꯂꯛꯇꯅ ꯀꯨꯏꯅ ꯑꯃꯨꯛ ꯄꯜꯂ ꯂꯩꯔꯦ ꯀꯣꯂꯦꯖꯇ
ꯀꯌꯥꯝ ꯀꯨꯏ ꯀꯌꯥꯝ ꯀꯨꯏ ꯆꯨꯒꯦ
ꯑꯁ ꯆꯨꯏꯍꯦ ꯐꯅ ꯀꯨꯏꯅ ꯆꯨꯏ
ꯑꯩꯈꯣꯏ ꯁꯤꯗꯁꯨ ꯉꯍꯥꯛꯄꯨꯗꯤ ꯆꯨꯏ
ꯌꯥꯝ ꯀꯨꯏꯅ ꯐꯅ ꯀꯨꯏꯅ ꯆꯨꯏ ꯑꯗꯨꯁꯨ ꯌꯥꯝ ꯀꯟꯅꯅꯤ ꯆꯨꯔꯤꯗꯣ ꯅꯣꯡꯗꯣ
ꯂꯝꯕꯤ ꯊꯨꯝꯗ꯭ꯔꯣ
ꯂꯝꯕꯤꯗꯤ ꯊꯨꯝꯗꯦꯗ
ꯈꯤꯇꯪ ꯆꯨꯕꯒ ꯊꯨꯝꯕꯅꯦꯕ ꯑꯁꯥꯏꯗꯣ
ꯊꯨꯝꯗꯤ ꯊꯨꯝꯕꯅꯦ ꯉꯁꯥꯏꯗꯤ ꯊꯨꯝꯗꯦ ꯌꯥꯝ ꯀꯟꯅꯗꯤ ꯇꯥꯏꯌꯦꯕ ꯂꯕꯨꯛꯔꯣꯝꯒꯗꯣ
ꯑꯝ
ꯂꯣꯏꯔꯀꯥꯟꯗ ꯑꯃꯨꯛ ꯁꯤꯡꯖꯨ ꯆꯥꯕ ꯆꯠꯂꯤꯅꯦ ꯑꯈꯣꯏ
ꯀꯩ ꯂꯝꯗꯥ
ꯀꯥꯟꯆꯤꯄꯨꯔꯒꯤꯗꯣ
ꯑꯣ ꯑꯦꯝ ꯌꯨ ꯃꯃꯥꯡꯒꯤꯗꯣ
ꯑꯧ ꯑꯗꯨꯁꯨꯅꯦ ꯍꯅꯨꯕꯤꯗꯨꯅ ꯑꯩꯈꯣꯏꯗ ꯁꯤꯡꯖꯨ ꯄꯤꯌꯣ ꯕꯣꯛꯑꯣꯅ ꯍꯥꯏꯔꯦ ꯂꯩꯕ ꯂꯥꯛꯄꯈꯩꯗꯣ ꯑꯗꯨꯝ ꯇꯝꯃꯒ ꯂꯩꯔꯤꯅꯦꯃꯦ ꯑꯩꯈꯣꯏꯁꯦ ꯄꯨꯡꯈꯥꯏ ꯑꯃ ꯍꯦꯟꯅ ꯉꯥꯏꯔꯦ ꯂꯥꯁꯇ ꯃꯌꯥꯝꯗꯨꯒꯤ ꯇꯝ ꯂꯣꯏꯈ꯭ꯔꯒ ꯍꯥꯟꯅ ꯂꯥꯛꯆꯕ ꯑꯩꯈꯣꯏꯒꯤ ꯀꯣꯟꯅ ꯄꯤꯔꯛꯑꯦ
ꯎꯝ
ꯅꯥꯀꯟꯗꯨꯗ ꯌꯦꯟ ꯑꯇꯥꯎꯕ ꯌꯣꯟꯕꯗꯣ ꯑꯃꯨꯛ ꯔꯣꯕꯤꯠ ꯇꯥꯥꯁꯤꯅ ꯌꯦꯟ ꯑꯇꯥꯎꯕ ꯆꯥꯅꯤꯡꯉꯦꯌꯦ
ꯎꯝ ꯌꯦꯟ ꯑꯇꯥꯎꯕ ꯁꯤꯡꯖꯨꯒ ꯆꯥꯔꯦ
ꯆꯥꯗꯦꯍꯦ ꯀꯔꯥꯏꯗꯩꯅꯣ ꯄꯩꯁꯥꯁꯨ ꯀꯩꯅꯣ ꯇꯧꯗꯅ ꯕꯣꯔꯥ ꯑꯣꯏ ꯆꯥꯏ
ꯑꯁꯤꯗ ꯑꯃ ꯑꯦꯝ ꯌꯨ ꯃꯅꯨꯡꯗꯅꯦ
ꯎꯝ
ꯑꯣꯗꯤꯇꯣꯔꯤꯌꯝ ꯍꯥꯏꯖꯟꯕꯝꯒꯤꯗ ꯍꯥꯏꯖꯟꯕꯝ ꯌꯧꯗ꯭ꯔꯤꯀꯥꯟꯗ ꯑꯃ ꯂꯩꯕꯗꯣ
ꯑꯣꯗꯤꯇꯣꯔꯤꯌꯝ ꯍꯥꯏꯖꯟꯐꯝ ꯌꯧꯗ꯭ꯔꯤꯉꯩꯗ ꯀꯩꯅꯣꯗꯨꯔꯣ ꯒꯥꯔꯗꯦꯟꯒꯤ ꯇꯥꯏꯞ ꯇꯧꯕ ꯑꯃ ꯂꯩꯕꯇꯨꯔꯣ
ꯑꯥ ꯅꯠꯇꯦ ꯅꯠꯇꯦ ꯒꯥꯗꯦꯟꯒꯤ ꯇꯥꯏꯞ ꯇꯧꯕꯗꯨꯗꯤ ꯑꯥ ꯀꯩꯩꯅꯣꯗꯅꯦ ꯑꯦꯁ ꯕꯤ ꯌꯥꯏ ꯌꯧꯔꯝꯗꯥꯏꯗꯅꯦ
ꯑꯣꯗꯤꯇꯣꯔꯤꯌꯝꯒꯤ ꯍꯥꯏꯖꯟꯕꯝ ꯌꯧꯗ꯭ꯔꯤꯉꯩꯗ ꯀꯔꯤꯅꯣ ꯍꯦꯜ ꯁꯦꯟꯇꯔ ꯀꯩꯅꯣꯝ ꯂꯩꯕꯗꯨꯔꯣ
ꯅꯪꯒꯤꯗꯨꯗꯤ ꯑꯥ ꯃꯅꯨꯡ ꯆꯪꯈ꯭ꯔꯦ ꯑꯩꯅ ꯍꯥꯏꯗꯤ ꯑꯣꯗꯤ ꯅꯪꯒꯤꯗꯤ ꯁꯦꯇꯤꯅꯔꯤꯅꯦ ꯑꯩꯅ ꯍꯥꯏꯁꯤꯅ
ꯑꯣ ꯑꯣꯗꯤꯇꯣꯔꯤꯌꯝꯒꯤ ꯍꯥꯏꯖꯟꯐꯝꯒꯤꯗꯣ
ꯑ ꯑꯗꯨꯒꯤ ꯃꯅꯥꯛꯇꯨꯗ ꯅꯨꯄꯥ ꯑꯃ ꯅꯍꯥ ꯑꯉꯥꯡ ꯄꯥꯈꯪꯂ ꯈꯪꯗꯦ ꯑꯃꯅ ꯍꯩ ꯃꯍꯤ ꯌꯣꯟꯕꯅꯦꯕ ꯃꯥꯒꯤꯗꯣ ꯈꯤꯇꯪꯕꯨꯗꯤ ꯀꯨꯏꯅ ꯆꯪꯕꯅꯦ ꯑꯗꯨ ꯑꯣꯏꯔꯁꯨ ꯌꯥꯝꯅ ꯑꯈꯣꯏꯒꯤ ꯑꯁꯦꯡ ꯑꯁꯦꯡꯕ ꯐ꯭ꯔꯦꯁꯇꯨꯅ ꯑꯗꯨ ꯈꯨꯗꯛ ꯈꯨꯗꯛꯇ ꯁꯦꯝꯕꯅꯦꯕ
ꯎꯝ
ꯌꯥꯝ ꯀꯟ ꯇꯥꯡꯕꯁꯨ ꯑꯣꯏꯗꯕꯅꯦ ꯌꯥꯝ ꯍꯥꯎꯕꯅꯦ ꯑꯗꯨꯗꯣ ꯅꯣꯏ ꯆꯠꯂꯗꯤ ꯑ
ꯎꯝ
ꯑꯥꯏꯁꯇꯤꯒꯗꯨ ꯌꯥꯝ ꯍꯥꯎꯕꯅꯦ
ꯎꯝ
ꯀꯩꯁꯨ ꯌꯥꯝ ꯇꯥꯡꯕꯁꯨ ꯑꯣꯏꯗꯦꯕ ꯃꯥꯏꯗꯣ
ꯀꯌꯥ ꯀꯌꯥ ꯄꯤꯒꯦ
ꯑꯃ ꯍꯦꯛꯇ ꯌꯥꯢ ꯄ꯭ꯂꯥꯁꯇꯤꯛꯀꯤ ꯃꯈꯨꯝ ꯈꯨꯝꯕꯤꯗꯣ
ꯎꯝ
ꯑꯗꯨꯝ ꯀꯥꯞꯃꯨꯛ ꯁꯥꯡꯕ ꯀꯩꯅꯣꯗꯨꯗꯅꯦ ꯂꯨꯄꯥ ꯌꯥꯡꯈꯩꯔ ꯀꯩꯅꯣꯃ ꯄꯤꯌꯦꯕ
ꯑꯣ ꯀꯥꯞꯃꯨꯛ ꯁꯥꯥꯡꯕꯗꯣ ꯂꯨꯄꯥ ꯌꯥꯡꯈꯩ ꯌꯥꯏꯅꯦ ꯑꯗꯨꯗꯤ ꯏꯁꯇ꯭ꯔꯣꯕꯦꯔꯤꯒꯨꯝꯕꯗꯔꯣ
ꯏꯁꯇ꯭ꯔꯣꯕꯦꯔꯤꯒꯤꯗꯤ ꯈꯪꯗꯦ ꯏꯁꯇ꯭ꯔꯣꯕꯦꯔꯤꯒꯤꯗꯤ ꯌꯥꯎꯗꯦ ꯄꯥꯏꯅꯦꯄꯜ ꯌꯥꯎꯏ ꯃꯥꯏꯗꯣ ꯂꯦꯃꯟ ꯌꯥꯎꯏ ꯑꯗꯒꯤ ꯑ ꯀꯔꯤ ꯀꯔꯤꯅꯣ ꯈꯔ ꯑꯗꯨꯝ ꯃꯇꯝ ꯃꯇꯝꯒꯤ ꯍꯩ ꯑꯣꯏꯌꯦꯕ ꯃꯥꯏꯗꯣ ꯏꯁꯇꯣꯕꯦꯔꯤꯗꯤ ꯀꯌꯥ ꯊꯥꯖꯗꯦ
ꯍꯧꯖꯤꯛ ꯏꯁꯇ꯭ꯔꯣꯕꯦꯔꯤ ꯃꯇꯝ ꯅꯠꯇ꯭ꯔꯕꯅꯤꯅ ꯌꯥꯎꯔꯃꯔꯣꯏ ꯑꯗꯨꯕꯨꯗꯤ
ꯎꯝ ꯏꯁꯇ꯭ꯔꯣꯕꯦꯔꯤꯒꯤꯗꯨ ꯃꯥꯏ ꯃꯦꯅꯨꯗꯨꯗ ꯌꯥꯎꯗꯕꯕꯨ ꯃꯥꯜꯂꯦꯗ ꯊꯦꯠꯄꯗ ꯑꯗꯨꯝ ꯈꯔ ꯍꯩ ꯑꯣꯏꯅ ꯍꯩ ꯑꯁꯤꯟꯕꯒꯤ ꯇꯥꯏꯠꯅ ꯑꯣꯏ ꯅꯝꯅ ꯑꯣꯏꯌꯦ
ꯎꯝ
ꯑꯗꯣ ꯑꯥꯏꯁꯒꯤꯗꯨꯝꯗꯤ ꯌꯥꯝ ꯍꯥꯎꯕꯅꯦ
ꯑꯥꯝ
ꯁꯣꯗꯥꯥ ꯌꯥꯎꯗꯕꯤꯗꯣ
ꯎꯝ
ꯁꯣꯗꯥ ꯌꯥꯎꯕꯤꯗꯨꯅ ꯑꯃꯨꯛ ꯈꯔ ꯍꯥꯎꯇꯦ꯫
ꯎꯝ ꯅꯣꯏ ꯑꯦꯝ ꯌꯨ ꯀꯔꯝ ꯀꯥꯟꯗ ꯆꯠꯇꯣꯏꯅꯣ ꯑꯃꯨꯛ ꯂꯣꯏꯔꯕꯣ꯫
ꯂꯣꯏꯗꯦ ꯀꯩꯅꯣꯗ ꯑꯃꯨꯛ ꯃꯔꯛꯇ ꯑꯃꯨꯛ ꯆꯠꯇꯣꯏꯅꯦ ꯑꯩꯈꯣꯏꯒꯤ ꯗꯦꯖꯥꯔꯇꯦꯁꯟꯗꯨ ꯂꯣꯏꯗ꯭ꯔꯤꯗꯅ
ꯎꯝ
ꯑꯗꯨꯒꯤ ꯋꯥꯠꯂꯤ ꯑꯗꯨꯒꯤ ꯀꯧꯔꯛꯈꯤꯅꯦꯕ ꯑꯣꯖꯥꯅꯁꯨ ꯇꯣꯏ ꯇꯣꯏꯅ ꯑꯗꯨꯝ ꯀꯧꯔꯛꯑꯦꯕ꯫
ꯎꯝ
ꯑꯗꯨꯏ ꯆꯠꯂꯛꯈꯤꯅꯤ꯫
ꯃꯥ ꯀꯩꯅꯣ ꯑꯩ ꯏꯌꯥꯔꯄꯤꯁ ꯃꯥꯡꯈ꯭ꯔꯦꯅꯦꯍꯦ
ꯀꯩꯅꯣ ꯅꯪ ꯉꯁꯥꯏꯗꯩ ꯑꯦꯔꯄꯤꯁ ꯌꯥꯎꯗ꯭ꯔꯣ?
ꯌꯥꯎꯗꯤꯌꯦ ꯏꯌꯥꯔꯄꯤꯁ ꯃꯥꯡꯈ꯭ꯔꯦ ꯀꯥꯏ ꯆꯠꯈ꯭ꯔꯖꯥꯠꯅꯣ ꯍꯥꯏꯃ
ꯇꯦꯕꯜ ꯃꯊꯛꯇꯒꯤ ꯍꯦꯛ ꯍꯦꯛ ꯂꯩꯗꯥꯏꯅꯦ ꯄꯨꯔꯝꯃꯣꯏꯗ꯫
ꯂꯩꯔꯦ ꯂꯩꯔꯦ
ꯍꯝ ꯁꯤꯅꯗꯤ ꯍꯧꯋꯦ ꯅꯪꯒꯤ ꯑꯦꯌꯔ ꯄꯤꯁꯇꯣ ꯍꯥꯞꯁꯤꯜꯂꯛꯂꯒꯗꯤ ꯇꯞꯄꯦ꯫
ꯎꯝ
ꯀꯨꯏꯅ ꯁꯥꯟꯅꯔꯛꯄꯩꯇꯕꯨꯗꯤ ꯌꯤꯔ ꯄꯤꯁ ꯍꯥꯞꯄꯖꯤꯅ ꯋꯥꯏ ꯁꯪꯕ꯫
ꯑꯝ
ꯂꯥꯎꯠ ꯁ꯭ꯄꯤꯀꯔ ꯌꯥꯎꯗꯦꯕ꯫
ꯌꯥꯎꯗꯕꯅꯦ
ꯎꯝ ꯑꯦꯝ ꯌꯨꯒꯤ ꯑꯥ ꯑꯦꯝ ꯑꯦꯝ ꯏꯁꯇꯣꯔ ꯍꯥꯏꯕ꯭ꯔꯥ ꯀꯩꯅꯣ
ꯎꯝ
ꯑꯗꯨꯗꯨꯁꯨ ꯑꯝꯇ ꯆꯠꯅꯤꯡꯕꯅꯤ꯫
ꯑꯦꯝꯃꯦꯟ ꯏꯁꯇꯣꯔꯁꯨ ꯂꯩꯔꯦ ꯑꯗꯒꯤꯗꯤ ꯑꯩꯈꯣꯏꯒꯤ ꯏꯁꯥ ꯃꯁꯥꯁ ꯇꯧꯐꯝꯗꯣ ꯁꯤ ꯃꯁꯥꯁ ꯆꯤꯌꯥꯔꯒ ꯂꯩꯕꯗꯣ
ꯎꯝ
ꯑ ꯑꯗꯨ ꯑꯗꯨꯗꯨꯁꯨ ꯃꯤ ꯌꯥꯝ ꯇꯧꯅꯩꯌꯦ ꯑꯃ ꯑꯅꯧꯕ ꯑꯃ ꯌꯥꯝ ꯀꯟꯅ ꯚꯥꯏꯔꯦꯜ ꯆꯠ ꯑꯃ ꯂꯩꯕꯅꯦꯕ ꯊꯣꯛꯆꯣꯝ ꯀꯩꯅꯣꯝ ꯍꯥꯏꯕ ꯑꯃ ꯑꯦꯝ ꯌꯨꯒꯤ ꯍꯦꯛ ꯑꯗꯨꯒꯤ ꯂꯤꯛꯂꯥ ꯀꯩꯀꯥ ꯂꯩꯕꯗꯣ ꯃꯃꯥꯡꯒꯤ꯫
ꯎꯝ ꯎꯝ
ꯑꯗꯨ ꯄꯔꯦꯗ ꯆꯦꯔꯤ ꯏ ꯄꯥꯝꯕꯤ ꯃꯥꯟꯕ ꯑꯃꯒ ꯊꯝꯕ ꯀꯦꯐꯦ ꯍꯥꯏꯗꯣꯏꯔꯥ ꯀꯩꯅꯣ ꯑꯃ ꯂꯩꯕꯅꯦꯕ꯫
ꯈꯪꯗꯦꯗꯣ ꯂꯤꯛꯂꯥꯗꯣ ꯈꯛꯇꯅꯦ ꯑꯩ ꯎꯔꯤꯁꯦ꯫
ꯂꯤꯛꯂꯥꯗꯨꯒꯤ ꯍꯦꯛꯅꯀꯟꯗ ꯌꯥꯝ ꯄꯣꯁ ꯇꯥꯕ ꯑꯃ ꯂꯩꯔꯝꯅꯤ ꯌꯥꯝ ꯕꯥꯏꯔꯦꯡ ꯆꯠꯄ ꯑꯃ ꯍꯧꯖꯤꯛ ꯃꯌꯥꯝꯅ
ꯊꯕꯛ ꯌꯥꯝ ꯆꯤꯟꯗ꯭ꯔꯀꯥꯟꯗ ꯁꯨꯝ ꯀꯣꯏꯕ ꯑꯣꯏꯅ ꯆꯠꯄ ꯑꯣꯏꯔꯗꯤꯅꯦ ꯂꯣꯏ ꯆꯪꯉ ꯆꯪꯉ ꯌꯦꯡ ꯌꯥꯕ꯫ ꯊꯕꯛꯀꯤ ꯆꯠꯄꯅꯤꯅ ꯍꯦꯛꯇ ꯍꯣꯕꯦ ꯍꯣꯕꯦ ꯍꯦꯛꯇ ꯍꯜꯂꯛꯑꯦꯕ꯫
ꯎꯝ
ꯑꯝꯇꯪ ꯆꯪꯉꯒ ꯀꯣꯏꯔꯨꯗꯧꯅꯤ꯫
ꯑꯣꯏꯕ ꯌꯥ ꯑꯦꯝ ꯏꯁꯇꯣꯔꯗꯣ ꯑꯗꯨꯗꯗꯤ ꯄꯤꯛꯇꯤ ꯄꯤꯛꯏꯗꯅ ꯑꯗꯨꯗ ꯂꯩꯕꯅꯦ꯫
ꯎꯝ ꯀꯔꯤ ꯀꯔꯤ ꯌꯥꯎꯒꯦꯒꯗꯣ ꯆꯪꯉꯒ ꯌꯦꯡꯊꯣꯛꯄ ꯌꯥꯏ꯫
ꯄꯤꯇ꯭ꯔꯨ ꯄꯤꯛꯑꯦ ꯑꯗꯨ ꯂꯣꯏꯅ ꯂꯣꯏꯅꯅ ꯃꯣꯏ ꯑꯣꯐꯔ ꯑꯝꯇ ꯂꯩꯇꯦ
ꯑꯣꯐꯔꯕꯨ
ꯃꯤ ꯑꯣꯐꯔ ꯄꯥꯝꯅꯕꯗꯣ ꯃꯣꯏꯗ ꯑꯣꯐꯔ ꯑꯝꯇ ꯂꯩꯇꯕꯅꯦ
ꯎꯝ
ꯍꯌꯦꯡꯗꯤ ꯆꯠꯀꯗ꯭ꯔꯣ ꯑꯦꯝ ꯌꯨ
ꯍꯌꯦꯡ ꯆꯠꯂꯣꯏ ꯍꯌꯦꯡ ꯁꯨꯇꯤ ꯂꯩ ꯍꯪꯆꯤꯠ ꯆꯠꯀꯅꯤ ꯀꯣꯂꯦꯖ
ꯅꯣꯢꯁꯦ ꯂꯣꯢꯗꯔꯤꯕꯣ
ꯂꯣꯏꯗ꯭ꯔꯤꯍꯦ ꯋꯥꯠꯂꯤ ꯍꯪꯆꯤꯠ ꯆꯠꯂꯅꯤ ꯍꯪꯆꯤꯠꯁꯤꯗ ꯑꯥꯔꯠ ꯑꯦꯛꯖꯤꯕꯤꯁꯟ ꯇꯧꯅꯤꯕ ꯑꯩꯈꯣꯏꯒꯤ ꯇꯤꯆꯤꯡ ꯑꯦꯠ ꯃꯌꯥꯝꯗꯣ ꯑꯗꯨꯗꯣ ꯑꯩꯈꯣꯏꯅ ꯑꯥꯗ ꯆꯠꯂꯀꯥꯟꯗ ꯁꯥꯖꯗꯣꯏꯅꯦꯕ ꯑꯗꯨꯗ ꯆꯪꯒꯗꯕ ꯏꯟꯒ꯭ꯦꯗꯤꯌꯦꯟꯁ ꯃꯌꯥꯝꯗꯣ ꯑꯩꯈꯣꯏꯅ ꯌꯨꯝ ꯌꯨꯝꯗꯩ ꯄꯨꯖꯔꯦꯗꯅ ꯑꯗꯨꯒ ꯗꯦꯠ ꯇ꯭ꯋꯦꯟꯇꯤ ꯁꯚꯦꯟꯁꯤꯗ ꯑꯥꯗ ꯁꯥꯔꯒ ꯊꯝꯃꯝꯃꯅꯤ ꯑꯗꯨꯒ ꯗꯦꯠ ꯇ꯭ꯋꯦꯟꯇꯤ ꯅꯥꯏꯟꯁꯤꯗ ꯑꯦꯛꯖꯤꯕꯤꯁꯟ ꯄꯨꯊꯣꯛꯇꯣꯏꯅꯦꯕ ꯑꯩꯈꯣꯏꯅ ꯑꯥꯗ ꯁꯥꯔꯝꯕꯁꯤꯡꯗꯣ ꯑꯗꯨꯒ ꯌꯨꯝ ꯌꯨꯝꯗꯒꯤ ꯏꯁꯥꯒꯤ ꯑꯃꯃꯝꯒ ꯁꯥꯔ ꯁꯥꯔ ꯄꯨꯅꯦꯕ ꯃꯣꯗꯦꯜ ꯑꯣꯏꯅ
ꯎꯝ ꯑꯣ
ꯆꯥꯔꯠ ꯅꯠꯇꯕ ꯃꯣꯗꯦꯜ ꯑꯣꯏꯅ ꯑꯗꯨꯗꯣ ꯑꯦꯛꯖꯤꯕꯤꯁꯟꯗ ꯄꯨꯊꯣꯛꯇꯣꯏꯕ ꯑꯗꯨꯒ
ꯕꯦꯠ ꯇꯧꯕꯁꯦ ꯀꯩꯅꯣꯅꯗꯤ ꯑꯥꯔꯠꯁ ꯀꯥꯡꯕꯨꯅꯗꯤ ꯑꯣꯏꯖꯔꯦꯅꯦ
ꯕꯦꯠ ꯇꯧꯕ ꯍꯥꯏꯁꯦ ꯌꯥꯝ ꯋꯥꯈ꯭ꯔꯕ ꯊꯕꯛꯅꯤꯗ
ꯃꯣꯏꯒꯤꯗꯤ ꯑꯗꯨꯃꯥꯏꯅꯗꯤ ꯀꯌꯥ ꯇꯧꯔꯔꯣꯏꯕ ꯌꯥꯝ ꯀꯟꯅ
ꯀꯅꯥꯒꯤ
ꯑꯥꯠꯁ ꯀꯥꯡꯕꯨ ꯅꯣꯏꯅ ꯑꯃꯨꯛ ꯁꯥꯏꯟꯁꯅꯤꯅ ꯑꯗꯨꯃꯥꯏꯅ ꯇꯧꯋꯤꯅ
ꯁꯣꯁꯦꯜ ꯁꯥꯏꯟꯁꯀꯤꯁꯨ ꯇꯧꯋꯤ ꯆꯞ ꯃꯥꯟꯅꯩ ꯍꯥꯏꯗꯤ ꯃꯣꯏꯒꯤꯗꯣ ꯃꯣꯏꯒꯤ ꯁꯞꯖꯦꯛ ꯃꯣꯏꯅ ꯇꯥꯛꯀꯗꯣꯔꯤꯕ ꯇꯣꯄꯤꯛꯇꯨꯗꯅꯦ ꯑꯉꯥꯡꯗ ꯀꯔꯤ ꯇꯤꯆꯤꯡ ꯑꯦꯠ ꯁꯦꯝꯃꯒ ꯀꯃꯥꯏꯅ ꯇꯧꯔꯒ ꯍꯦꯟꯅ ꯂꯥꯏꯅ ꯈꯪꯍꯟꯒꯗꯒꯦ ꯍꯥꯏꯕꯗꯣ ꯑꯗꯨ ꯁꯦꯝꯗꯣꯏꯅꯦꯕ ꯍꯤꯁꯇ꯭ꯔꯤꯒꯤ ꯃꯔꯝꯗ ꯇꯥꯛꯑꯦ ꯍꯥꯏꯔꯒꯁꯨ ꯍꯤꯁꯇ꯭ꯔꯤꯗꯨꯗ ꯌꯥꯎꯔꯝꯕ ꯃꯤ ꯃꯤꯁꯤꯡꯗꯨꯒꯤ ꯃꯁꯛ ꯄꯤꯛꯆꯔ ꯀꯩꯀꯩ ꯌꯥꯎꯕꯁꯤꯡꯗꯣ ꯑꯗꯨꯗꯣ ꯕꯣꯔꯠ ꯑꯃꯗ ꯐꯖꯅ ꯑꯩꯈꯣꯏꯒꯤ ꯆꯤꯡꯊꯣꯛꯑꯒ ꯅꯞꯄ ꯈꯣꯠꯂꯀꯥꯟꯗ ꯑꯉꯥꯡꯗ ꯆꯥꯎꯅ ꯎꯍꯟꯕꯒꯨꯝꯕ ꯑꯗꯒꯤꯗꯤ ꯃꯁꯛ ꯇꯥꯛꯄꯒꯨꯝꯕ ꯃꯥꯒꯤ ꯋꯥꯔꯤꯗꯣ ꯃꯁꯛꯇꯣ ꯎꯍꯜꯂꯒ ꯕꯒꯨꯝꯕ ꯑꯗꯨꯃꯥꯏꯅ ꯇꯧꯔꯒ ꯂꯥꯏꯊꯣꯛꯍꯟꯕꯒꯤ ꯀꯩꯅꯣꯅꯤꯗ
ꯎꯝ ꯍꯣꯢ ꯍꯣꯢ ꯑꯗꯨꯅꯦ ꯍ ꯍꯣ ꯍꯣꯏ
ꯎꯝ